ꯍꯜꯂꯣ ꯇꯥꯔꯕꯣ ꯍꯥꯎ ꯇꯥꯔꯕꯣ?
ꯅꯪ ꯌꯥꯝ ꯋꯥꯔꯕꯔꯣ ꯑꯩꯅꯗꯤ ꯑꯩꯒꯤ ꯉꯁꯤ ꯑꯩꯒꯤ ꯁꯔꯨꯛꯇꯨꯒ ꯁꯝꯖꯟ ꯅꯪꯒꯤꯗꯨꯅ ꯍꯌꯦꯡ ꯄꯨꯟꯅ ꯇꯧꯔꯁꯤꯔ ꯈꯜꯂꯤꯅꯤꯅꯦ
ꯑꯗꯨꯅꯦ ꯑꯩꯅ ꯏꯆꯦꯒꯤꯗꯣ ꯂꯣꯏꯁꯤꯜꯂꯖꯦ ꯍꯥꯏꯗꯤ ꯑꯩꯒꯤꯗꯤ ꯍꯌꯦꯡꯗꯣ ꯑꯌꯨꯛꯇꯁꯦ ꯁꯣꯃꯗ ꯈꯔ ꯍꯥꯏꯔꯝꯃꯒꯦ ꯑꯗꯨꯒ ꯁꯨꯃꯥꯏꯅ ꯍꯜꯂꯛꯄꯩꯗꯣ ꯑꯗꯒꯤ ꯏꯆꯦ ꯍꯣꯏꯒꯤ ꯆꯠꯂꯝꯗꯥꯏ ꯉꯍꯥꯛꯇꯪ ꯉꯥꯏꯅꯔꯤꯉꯩꯗ ꯑꯃ ꯑꯅꯤ ꯊꯣꯛꯑꯁꯖꯨ ꯌꯥꯗ꯭ꯔꯅꯦ
ꯌꯥꯏ
ꯂꯣꯏꯁꯜ ꯂꯖꯦ
ꯍꯣꯏ ꯑꯩꯒꯤ ꯂꯣꯏꯁꯤꯜꯂꯀꯥꯟꯗ ꯑꯗꯨ ꯑꯃꯥꯏꯅ ꯍꯌꯦꯡ ꯅꯪꯒꯤ ꯄꯨꯂꯞ ꯇꯧꯕꯅ ꯐꯔꯅꯤꯅ꯫
ꯐꯔ ꯑꯗꯨꯅ ꯐ ꯑꯩꯁꯨ ꯈꯜꯂꯤꯅꯦ ꯑꯗꯨꯃꯥꯏꯅ ꯇꯧꯔꯁꯦ ꯑꯗꯨꯏꯅꯦ ꯑꯩꯅ ꯏꯆꯦꯒꯤ ꯍꯥꯟꯅ ꯇꯧꯊꯣꯛ ꯃꯔꯤ ꯁꯨꯔꯝꯃꯅꯤ
ꯌꯥꯝ ꯋꯥꯔꯕꯣ
ꯑꯗꯨꯗꯤ ꯑꯅꯤ ꯈꯤꯇꯪ ꯉꯥꯏꯔꯦꯅꯤ, ꯋꯥꯗꯦ ꯏꯆꯦ ꯑꯩ ꯋꯥꯗꯦꯕ ꯑꯩꯅꯅꯦ ꯑꯝ ꯁꯤꯒ ꯃꯔꯤ ꯁꯨꯔꯦ ꯑꯅꯤ ꯈꯤꯇꯪ ꯄꯨꯡ ꯃꯥꯄꯜ ꯃꯈꯥꯏ ꯑꯗꯨꯋꯥꯏꯗ ꯑꯗꯨꯝ ꯂꯣꯏꯔꯅꯦꯕ ꯁꯤꯗꯤ ꯈꯇꯪ ꯍꯦꯟꯗꯣꯛ - ꯍꯦꯟꯖꯤꯟ ꯅꯥꯏꯟ ꯐꯣꯔ ꯇꯤ ꯑꯗꯨꯗꯥꯏ ꯈꯛꯇꯪ ꯅꯠꯇ꯭ꯔꯥ
ꯃꯥꯄꯟ ꯃꯈꯥꯏꯕꯨꯗꯤ ꯈꯤꯇꯪ ꯍꯦꯜꯂꯅꯤ ꯑꯥ
ꯐꯣꯔꯇꯤ ꯍꯦꯟꯇꯣꯛ ꯍꯦꯟꯖꯤꯟ ꯍꯥꯏꯁꯦ ꯑꯗꯨꯒ ꯑꯣꯏꯔꯅꯤ ꯀꯩꯁꯨ ꯋꯥꯗꯦꯗ ꯑꯩꯅꯅꯦ ꯉꯔꯥꯡꯗꯤ ꯈꯔ ꯀꯨꯏꯕ ꯉꯔꯥꯡꯗꯤ ꯇꯔꯥꯅꯤꯊꯣꯏꯅꯤ ꯉꯔꯥꯡꯗꯤ ꯏꯆꯦ ꯑꯩꯒꯤ ꯇꯔꯨꯛ ꯏꯆ ꯁꯣꯝꯂꯥꯏ ꯇꯔꯨꯛ ꯑꯗꯨꯒ ꯏꯕꯨꯡꯉꯣ ꯑꯃ ꯇꯔꯥꯍꯨꯝꯗꯣꯏ
ꯑ ꯉꯔꯥꯡꯗꯤ ꯑꯩꯁꯨ ꯀꯩꯅꯣ ꯁꯥꯟꯅꯩ ꯑꯩꯗꯨ ꯇꯔꯥꯒꯍꯨꯝꯗꯣꯏ ꯁꯥꯟꯅꯩ
ꯑꯩ ꯇꯔꯥꯍꯨꯝꯗꯣꯏ ꯊꯦꯡ ꯊꯦꯡ ꯉꯤ ꯍꯧꯖꯤꯛ ꯑꯃꯨꯛ ꯀꯔꯤꯝ ꯈꯜꯂꯛꯇ꯭ꯔꯦꯕ ꯁꯨꯝ ꯇꯧꯔꯧꯕꯒꯤ ꯑꯍꯥꯟꯕꯒ ꯑꯣꯏꯕꯒꯤ ꯑꯩꯁꯦ ꯏ ꯉꯥꯎꯕ ꯉꯥꯎꯔꯒ ꯇꯨꯒꯤ
ꯍꯥꯥ
ꯆꯦ ꯅꯪ ꯍꯧꯖꯤꯀꯥꯟ ꯗ꯭ꯔꯥꯥꯃꯥꯥ ꯍꯥꯎ
ꯑꯩꯌꯦꯟ ꯇ꯭ꯔꯦ ꯅꯪ ꯌꯦꯡꯉꯤꯕꯣ ꯆꯥꯛ ꯆꯥꯔꯕꯣ ꯍꯥꯌꯕ
ꯆꯥꯏ ꯆꯔꯤꯁꯦ ꯉꯔꯥꯡ ꯑꯗꯨꯝ ꯌꯥꯗꯦꯅ ꯁꯣꯜ ꯑꯥꯎꯠ ꯑꯣꯟ ꯃꯤꯌꯦ ꯍꯥꯏꯔꯒ
ꯄꯕꯤꯈꯣꯏ ꯀꯌꯥ ꯌꯦꯡꯉꯒꯦ
ꯏꯄꯤꯁꯣꯠ ꯊ꯭ꯔꯤ ꯐꯣꯔ ꯀꯌꯥꯝ ꯌꯧꯔꯛꯑꯕꯅꯤ ꯍꯌꯦꯡ ꯂꯣꯏꯅꯨꯗꯦ ꯍꯟꯗꯛ ꯑꯣꯏꯅ ꯆꯠꯊꯔꯁꯦ ꯂꯣꯏꯔꯅꯤ ꯃꯣꯏꯒꯤ ꯏꯄꯤꯁꯣꯠꯅꯤ ꯊꯥꯒꯠꯂꯒ ꯗ꯭ꯔꯃꯥꯗꯣ
ꯑꯇꯩ ꯑꯩꯅ ꯍꯥꯏꯕ ꯅꯪꯅ ꯌꯦꯡꯕꯗꯣ
ꯐꯣꯔ ꯐꯣꯔ ꯐꯣꯔ
ꯑꯣ ꯅꯪ ꯅꯣꯡꯃꯗ ꯑꯦꯄꯤꯁꯣꯠ ꯀꯌꯥ ꯌꯦꯡꯕ ꯉꯝꯃꯦ
ꯑꯩꯁꯦ ꯐꯖꯅ ꯐꯝꯃꯗꯤꯅꯦ ꯑꯗꯨꯝ ꯈꯔ ꯌꯥꯝ ꯌꯦꯡꯕ ꯉꯝꯃꯦꯕ ꯑꯌꯨꯛꯇ ꯌꯦꯡꯕ ꯌꯦꯡꯕ ꯑꯩꯅ ꯌꯦꯡꯉꯤꯁꯤꯅ ꯉꯔꯥꯡ ꯑꯅꯤꯃꯨꯛ ꯌꯦꯡꯉꯦ ꯉꯁꯥꯏ ꯑꯌꯨꯛꯇ ꯌꯦꯡꯕ ꯆꯂꯝꯗ
ꯅꯪ ꯅꯨꯡꯇꯤꯒꯤ ꯄꯨꯡ ꯑꯅꯤ ꯑꯃꯗ ꯆꯠꯄ꯭ꯔꯥ ꯀꯌꯥ ꯆꯠꯂꯦ
ꯑꯩ ꯁꯨꯃꯥꯏꯅ ꯇꯧꯔꯤꯁꯦ ꯍꯣꯏ ꯑꯃꯗ ꯑꯃ ꯍꯦꯜꯂꯦ ꯉꯁꯤꯗꯤ
ꯁꯤꯗꯒꯤꯅꯅꯦ ꯆꯠꯄꯗꯣ
ꯑꯕꯨꯡ ꯑꯃ ꯑꯗꯨ ꯑꯌꯥꯝꯕꯅ ꯏꯆꯦ ꯄꯨꯡ ꯑꯃꯃꯨꯛꯀꯤ ꯆꯥꯡꯅꯦꯕꯀꯣꯟꯗꯤ ꯐꯥꯗꯦꯕ ꯑꯗꯨ ꯑꯣꯏ ꯇꯔꯁꯨ ꯑꯃ ꯍꯥꯊꯨ ꯍꯥꯊꯨ ꯆꯠꯄꯒꯨꯝꯕ ꯅꯨꯡꯉꯥꯏꯇꯦꯅꯦꯍꯦꯛ ꯑꯗꯨꯒꯤ ꯑꯩꯅ ꯈꯤꯇꯪ ꯉꯟꯅ ꯆꯠꯄꯅꯦ ꯑꯗꯨꯗ ꯉꯁꯤ ꯈꯔ ꯊꯦꯡꯈꯤꯕꯒꯤ ꯒꯥꯔꯤꯗꯣ ꯑꯃ ꯀꯩꯅꯣꯗꯩ ꯇꯣꯡꯉꯦꯕ ꯑꯁꯣꯝ ꯈꯨꯕꯟ ꯂꯝꯄꯥꯛꯂꯣꯝ ꯆꯠꯄꯩ ꯆꯣꯡꯕꯗꯣ ꯑꯗ ꯑꯩꯅ ꯇꯣꯡꯉꯦ ꯑꯗꯨꯑꯣꯏꯗꯤ ꯄꯨꯕ꯭ꯔꯥ ꯒꯦꯠꯇ ꯈꯥꯝꯃꯝꯃꯒ ꯑꯩ ꯑꯩꯈꯣꯏ ꯗꯤꯄꯥꯔꯠꯃꯦꯟꯗꯣ ꯌꯥꯝ ꯆꯪꯗ꯭ꯔꯦꯕ ꯑꯗꯨꯒꯤ ꯑꯗ ꯇꯣꯡꯉꯦ ꯑꯗꯨꯒꯤ ꯑꯗꯨꯝ ꯆꯞ ꯆꯥꯅ ꯌꯥꯧꯋꯦ ꯃꯤꯅꯠ ꯃꯉꯥꯕꯨꯧ ꯑꯩꯅ ꯉꯜꯂꯦ ꯄꯨꯡ ꯊꯥꯔꯝꯗꯦ ꯑꯗꯨꯃꯥꯏꯅ ꯑꯣꯏ ꯉꯍꯥꯟ ꯍꯥꯏꯗꯤ ꯑꯃꯗꯒ ꯆꯠꯂꯦꯕ ꯁꯨꯝ ꯀꯨꯏꯌꯦꯕ ꯒꯥꯔꯤ ꯂꯥꯟꯊꯣꯛ ꯂꯥꯟꯁꯤꯟ ꯑꯩꯅ ꯈꯔ ꯍꯩꯇꯕꯩ ꯈꯔ ꯇꯞꯄꯗꯣ
ꯎꯝ ꯍ ꯁꯤꯗꯩꯗ ꯒꯥꯔꯤꯗꯣ ꯆꯪꯉꯛꯄ ꯌꯥꯎꯗꯕ꯭ꯔꯥ ꯅꯪꯅ ꯊꯣꯛꯂꯛꯄ ꯄꯄꯀꯥꯟꯗꯅꯦ ꯏꯔꯣꯏ ꯁꯣꯒꯨꯝꯕꯅꯇ ꯌꯥꯎꯗꯕ꯭ꯔꯥ
ꯑꯃꯨꯛꯃꯨꯛ ꯌꯥꯎꯏꯦ ꯑꯃꯨꯛ ꯑꯅꯤ ꯎꯝ
ꯃꯇꯝꯗꯣ
ꯎꯝ
ꯑꯗꯨꯗꯗꯤ ꯏꯒꯤ ꯁꯣ ꯃꯌꯥꯝ ꯆꯪꯉꯛꯑꯦ ꯕꯖꯥꯔ ꯆꯠꯇꯣꯏꯔꯥ ꯑꯗꯨꯝ ꯍꯪꯉꯦ
ꯑꯣ ꯑꯩꯈꯣꯏꯅ ꯍꯪꯉꯛꯀꯦ ꯍꯪꯉꯛꯇ꯭ꯔꯤꯁꯤꯅꯅꯦ ꯈꯪꯗ꯭ꯦ ꯑꯗꯨ ꯃꯇꯝꯗꯣ ꯑꯩꯒꯤꯅꯦ ꯑꯩꯁꯦ ꯄꯨꯡ ꯑꯃ ꯍꯥꯏꯁꯦ ꯃꯤ ꯆꯥꯛꯆꯥ ꯆꯪꯅꯈꯤꯕ ꯃꯇꯝ ꯂꯩꯗꯅ ꯈꯔ ꯃꯤꯗꯣ ꯍꯥꯏꯗꯤ ꯄꯨꯡ ꯑꯃ ꯊꯕꯛ ꯉꯥꯡꯕ ꯆꯠꯍꯟꯗꯕ ꯃꯇꯝ ꯑꯣꯏꯕꯗꯣ ꯀꯨꯏꯔꯥ ꯈꯪꯗꯦ ꯍꯧꯖꯤꯛꯀꯥꯟ ꯅꯨꯡꯁ ꯁꯕ ꯉꯔꯥꯡ ꯅꯍꯥꯟꯅ ꯈꯔ ꯏꯪꯕꯣꯏ ꯐꯩꯅꯦꯕ
ꯎꯝ
ꯍꯛꯇ ꯑꯩꯅ ꯆꯠꯂꯝꯗꯥꯏ ꯃꯇꯝꯁꯤꯗ ꯍꯨꯝ ꯃꯥꯡ ꯑꯃꯨꯛ ꯁꯥꯁꯦ ꯑꯔꯣꯏ ꯁꯥꯔꯛꯑꯅꯤ ꯑꯗꯨꯅ ꯃꯤꯁꯨ ꯀꯌꯥ ꯊꯣꯛꯇꯦꯕ ꯑꯗꯨ ꯑꯣꯏꯕ ꯌꯥꯝ ꯌꯥꯝ ꯋꯥꯕꯨꯗꯤ ꯋꯥꯗꯦꯕ ꯏꯆꯦ ꯑꯩ ꯆꯠꯊꯣꯛ ꯆꯠꯁꯤꯟꯒꯤꯁꯦ ꯍꯣꯏ ꯑꯗꯨꯝ ꯄꯨꯡ ꯃꯔꯤꯗ ꯑꯩ ꯁꯤꯗ ꯂꯩꯇꯥꯥꯔꯁꯨ ꯑꯗꯨꯝ ꯂꯣꯏꯈꯤꯅꯦꯕ ꯉꯥꯛꯇꯪ ꯄꯨꯡ ꯑꯅꯤꯗꯣ ꯅꯠꯇ꯭ꯔꯥ
ꯎꯝ
ꯑꯗꯨꯗꯤ ꯌꯥꯝ ꯄꯋꯥꯗꯦꯕ ꯀ꯭ꯂꯥꯁꯁꯨ ꯌꯥꯝꯅ ꯍꯥꯟꯅꯗꯣ ꯅꯣꯏ ꯃꯥꯁꯇꯔꯒ ꯇꯧꯔꯛꯄꯗꯗꯤ ꯌꯥꯝꯅ ꯋꯥꯕꯗꯣ ꯃꯥꯄꯨꯡ ꯃꯥ ꯄꯟꯗꯩ ꯆꯠꯈꯤꯕꯁꯦ ꯄꯨꯡ ꯃꯔꯤꯗ ꯍꯜꯂꯛꯇꯣꯏꯅꯦ ꯄ꯭ꯔꯦꯛꯇꯤꯀꯦꯜꯒ ꯇꯧꯔꯗꯤ ꯄꯨꯡ ꯃꯉꯥꯒ ꯍꯜꯂꯛꯇꯣꯏꯅꯦꯕ ꯍꯧꯖꯤꯛꯁꯦ ꯁꯤꯅ ꯑꯃꯨꯛ ꯀ꯭ꯂꯥꯁ ꯑꯅꯤ ꯑ ꯀ꯭ꯂꯥꯁ ꯑꯅꯤꯈꯛ ꯑꯣꯏꯕꯅꯦ ꯀꯩꯁꯨ ꯋꯥꯗꯦꯕ ꯋꯥ ꯂꯩꯏꯁꯦ ꯈꯔ ꯋꯥꯏ
ꯑꯩꯈꯣꯏꯗꯒꯤ ꯅꯣꯏꯅ ꯋꯥꯕ ꯊꯤꯅꯍꯦꯜꯂꯦꯕ
ꯎꯝ ꯑꯗꯨꯅ ꯑꯩꯈꯣꯏꯅ ꯅꯨꯡꯉꯥꯏꯕꯅ ꯃꯔꯛꯇ ꯈꯔ ꯅꯨꯡꯉꯥꯏꯕꯩ ꯋꯥꯅꯤ ꯍꯥꯏꯗꯤ ꯊꯤꯑꯣꯣꯔꯤꯗꯣ ꯏꯕ ꯀꯥꯟꯗ ꯂꯣꯏ ꯌꯥꯎꯗꯦꯗꯅ ꯑꯩꯈꯣꯏꯗꯣ ꯑꯟꯁꯔꯗ ꯄ꯭ꯔꯦꯛꯇꯤꯀꯦꯜꯗ ꯈꯔ ꯌꯥꯎꯋꯤꯗꯅ ꯩꯅꯕꯀꯣ ꯑꯩꯈꯣꯏꯁꯦꯥꯏꯁꯔꯣꯕꯀꯣ ꯑꯩꯈꯣꯏ ꯁꯀꯨꯜꯦ ꯑꯩꯈꯣꯏꯁꯦ ꯍ꯭ꯌꯨꯃꯦꯟꯅꯤꯇꯤꯁ ꯍꯥꯏꯌꯦꯕꯀꯣ ꯑꯩꯈꯣꯏ ꯁꯞꯖꯦꯛꯁꯤ ꯌꯣꯟꯅꯩꯁꯦ ꯏꯟꯚꯥꯏꯔꯟꯃ‌ꯦꯟ ꯑꯩ ꯑꯗꯨ ꯁ꯭ꯀꯨꯜ ꯆꯤꯡꯉꯦꯕꯀꯣ ꯑꯗꯨꯀꯥꯟꯗ ꯀꯩꯅꯣ ꯑꯣꯏ ꯑꯩꯈꯣꯏꯁꯦ ꯀꯩ ꯍꯥꯏꯅꯤ ꯕꯥꯏꯑꯣꯂꯣꯖꯤꯀꯦꯜꯁꯨ ꯌꯥꯎꯗꯣꯏꯅꯦꯕ ꯑꯗꯨꯒ ꯐꯤ ꯐꯤꯖꯤꯀꯦꯜ ꯂꯧꯕ ꯀꯥꯡꯕꯨꯅ ꯕꯥꯏꯑꯣꯂꯣꯖꯤꯀꯦꯜ ꯑꯣꯏꯕꯒꯤ ꯃꯣꯏꯅ ꯍꯦꯟꯅ ꯄꯔꯛꯇꯤꯀꯦꯜꯁꯦ ꯑꯃꯨꯛ ꯂꯨꯕ ꯍꯦꯜꯂꯦꯕ ꯑꯩꯈꯣꯏꯗꯒꯤ ꯑꯗꯨꯝ ꯕ꯭ꯂꯠ ꯇꯦꯁ ꯇꯧꯕ ꯁꯨꯒꯔ ꯇꯦꯁ ꯇꯧꯕ ꯂꯣꯏꯅ ꯇꯝꯗꯣꯏꯅꯦꯕꯀꯣ ꯑꯗ‌ꯣ ꯑꯗꯨꯝ ꯃꯣꯏꯗ‌ꯣ ꯄꯨꯔꯥ ꯇꯝꯗꯣꯏꯅꯦꯕ ꯑꯗꯨꯒꯤ ꯕꯤ ꯄꯤ ꯑꯣꯟꯕ ꯑꯩꯈꯣꯏꯁꯨ ꯑꯣꯜꯂꯛꯑꯦꯕ ꯕꯤꯄꯤ ꯑꯃ ꯑꯣꯟꯅꯤꯉꯥꯏ ꯑꯁꯦꯡꯕꯗꯣ ꯏꯁꯄꯦ ꯃꯣꯏ ꯅꯥ ꯑꯗꯨꯗꯒ ꯑꯣꯜꯍꯟꯕ ꯑꯗꯨꯒꯨꯝꯕꯒꯁꯦ ꯑꯩꯈ‌ꯣꯏ ꯂꯣꯏꯅ ꯇꯝꯃꯛꯑꯦꯕ ꯍꯥꯏꯗꯤ ꯑꯗꯨꯃꯥꯏꯅ ꯑꯗꯨꯝ ꯃꯌꯥꯝꯅ ꯑꯗꯨꯒꯨꯝꯕ ꯑꯣꯏ ꯂꯩꯍꯟꯗꯦ ꯑꯣꯖꯥ ꯒꯤꯗꯣ ꯇꯧꯔꯒ ꯀꯥꯟꯗ ꯑꯩꯈꯣꯏꯗ ꯄ꯭ꯔꯦꯛꯇꯤꯀꯦꯜ ꯇꯧꯍꯜꯂꯤꯕ
ꯕꯤ ꯑꯦ ꯃꯥꯏ ꯍꯣꯠꯄꯒꯨꯝꯕ ꯀꯩꯀꯥ ꯇꯧꯒꯗ꯭ꯔꯥ
ꯑꯥ ꯚꯤ ꯑꯦꯃꯥꯏ ꯍꯣꯠꯄ ꯍꯣꯏ ꯗꯥꯏꯇ꯭ꯔꯤꯒꯤꯁꯨ ꯇ
ꯑꯗꯨꯀꯥꯟꯗꯨꯗ ꯑꯃꯨꯔꯛ ꯇꯧꯕ꯭ꯔꯥ ꯃꯣꯏꯅ ꯁꯨꯒꯔ ꯇꯦꯁ ꯇꯧꯕ ꯀꯩꯀꯥ ꯇꯧꯕ꯭ꯔꯥ
ꯇꯧꯋꯦ ꯍꯥꯏꯕ ꯏꯆ‌ꯦ ꯑꯩꯈꯣꯏ ꯑꯗꯣ ꯑꯩꯈꯣꯏꯅ ꯂꯧꯗꯕꯒꯤꯅꯦ ꯑꯩꯈꯣꯏ ꯏꯁꯄꯤꯦꯁꯦꯂꯥꯏꯁ‌ꯦꯁꯟ ꯂꯧꯗꯕ ꯎꯝ ꯁꯨꯒꯔ ꯇꯦꯁ ꯇꯧꯍꯟꯕ ꯂꯣꯏ ꯇꯧꯍꯜꯂ‌ꯦ ꯆꯦ ꯑꯗꯒꯤ ꯑꯩꯈꯣꯏ ꯏꯇ‌ꯣꯝ ꯇꯧꯍꯟꯕꯗꯣ ꯑꯩꯈꯣꯏꯅ ꯂꯩꯖꯗꯕꯒꯤ ꯇꯧ ꯍꯩꯇꯕ ꯋꯥꯅꯦꯕ ꯀꯩꯅꯣꯗꯣ ꯂꯩ ꯇꯥꯔꯗꯤ
ꯑꯩꯈꯣꯏ ꯃꯤꯇꯥ ꯍꯣꯏꯁꯨꯅꯦ
ꯄꯩꯈꯥ ꯗꯣ
ꯑꯩꯈꯣꯏ ꯑꯃꯤꯇꯥ ꯍꯣꯏꯁꯨ ꯃꯣꯏꯗꯤ ꯕꯤ ꯑꯦ ꯁꯤ ꯅꯔꯁꯤꯡ ꯅꯠꯇ꯭ꯔꯥ ꯃꯣꯏꯒꯤꯅꯦ ꯃꯣꯏ ꯃꯣꯏꯒꯤꯁꯨꯅꯦ ꯏꯆꯗꯤꯁꯇ꯭ꯔꯤꯛꯁ ꯌꯥꯎꯋ‌ꯦꯌ‌ꯦ ꯍꯟꯗꯛꯀꯤ ꯄꯩꯈꯥ ꯊꯥꯗꯣꯏꯗꯣ
ꯎ
ꯏ꯭ꯁꯇꯦꯇꯤꯁꯇꯤꯛꯀꯤ ꯃꯥꯛ ꯀꯨꯟꯃꯉꯥ ꯍꯪꯅꯤꯌꯦ
ꯑꯗꯨꯝ ꯌꯥꯝꯗ꯭ꯔꯝꯅꯤ ꯏꯆ‌ꯦ ꯁꯤꯐꯥꯎ ꯉꯁꯥꯏꯒꯤ ꯃꯔꯨ ꯑꯣꯏꯕ ꯑꯗꯨꯝ ꯑꯣꯏꯕꯁꯨ ꯈꯪꯗꯦ ꯑꯃꯁꯨ ꯑꯃꯁꯨ ꯏꯌꯥꯎ ꯌꯥꯎꯅꯩꯌ‌ꯦꯕ
ꯑꯥ ꯏꯁꯇꯦꯇꯁꯇ꯭ꯔꯤꯛꯁꯦ ꯈꯔ ꯃꯔꯨ ꯑꯣꯏꯌꯦꯕꯀꯣ ꯍꯥꯏꯗꯤꯅꯦ ꯗꯥꯇꯥ ꯀꯩꯀꯥꯗꯣ ꯑꯩꯈꯣꯏꯅ ꯋꯦꯗꯔ ꯐꯣꯔꯀꯥꯁ ꯇꯧꯅꯤꯡꯉꯦ ꯍꯥꯏ ꯇꯥꯔꯗꯤ ꯋꯦꯗꯔꯗꯣ ꯕꯥꯔꯒ꯭ꯔꯥꯐꯀꯨꯝꯕ ꯌꯦꯛꯑ ꯇꯧꯗ꯭ꯔꯅꯦ ꯈꯨꯗꯝ ꯑꯣꯏꯅ ꯅꯪ ꯑꯗꯣ ꯉꯁꯤꯁꯦ ꯅꯣꯡ ꯀꯌꯥꯝ ꯆꯨꯒꯅꯤ ꯀꯥꯏꯅꯒ ꯍꯥꯏꯕꯁꯦ ꯄꯥꯔꯁꯦꯟꯇꯦꯖꯇ ꯍꯣꯠꯇꯣꯛꯄꯅꯤ ꯈꯪꯗꯦ ꯕꯥꯔꯒ꯭ꯔꯥꯐꯇ ꯌꯦꯛꯊꯣꯛꯄꯅꯤ ꯈꯪꯗꯦ ꯃꯣꯏꯅ ꯏꯟꯗꯤꯌꯥꯟ ꯃꯦꯇ꯭ꯔꯣꯂꯣꯖꯤꯀꯦꯜ ꯗꯤꯄꯥꯔꯠꯃꯦꯟꯅꯒ ꯊꯥꯗꯣꯔꯛꯄꯗꯣ ꯒ꯭ꯔꯥꯐꯇ ꯌꯦꯛꯇ꯭ꯔꯥ ꯍꯥꯏꯕꯗꯤ ꯇ꯭ꯔꯦꯟꯗꯒ ꯑꯩꯈꯣꯏꯅ ꯇꯝꯕ ꯀꯥꯟꯗ ꯕꯥꯔꯒ꯭ꯔꯥꯐꯁ ꯁ‌ꯦ ꯃꯈꯟ ꯃꯈꯟ ꯁꯨꯏꯌꯦ ꯇ꯭ꯔꯦꯟꯗ ꯍꯣꯠꯄꯁꯨ ꯌꯥꯏ ꯍꯤꯁꯇꯣꯒ꯭ꯔꯥꯝ ꯇꯧꯕꯁꯨ ꯌꯥꯏ ꯍꯥꯏꯗ꯭ꯔꯥ ꯑꯗꯨꯀꯥꯟꯗ ꯑꯗꯨꯃꯥꯏꯅ ꯇ꯭ꯔꯦꯟꯗ ꯍꯣꯠꯇꯣꯛꯇ꯭ꯔꯥ ꯍꯥꯏꯗꯤ ꯋꯦꯗꯔꯗꯣ ꯀꯌꯥꯝ ꯁꯥꯒꯅꯤ ꯏꯪꯒꯩꯗꯧꯕꯗꯣ ꯑꯗꯨꯗꯨꯅꯅꯦ ꯏꯁꯇꯦꯇꯤꯁꯇꯤꯛꯁꯨꯨ ꯈꯔꯗꯤ ꯃꯔꯨꯗꯤ ꯑꯣꯏꯗ ꯑꯣꯏꯕꯖꯥꯅꯦꯕ ꯑꯗꯒꯤꯗꯤ ꯑꯩꯈꯣꯏꯅ ꯀ꯭ꯔꯤꯛꯀꯦꯠ ꯅꯠꯇ꯭ꯔꯁꯨ ꯐꯨꯠꯕꯣꯜ ꯀꯥ ꯁꯟꯅꯕ ꯀꯥꯟꯗ ꯃꯣꯏꯒꯤ ꯂꯧꯕꯒꯤ ꯆꯥꯡ ꯁꯤꯕꯒꯤ ꯆꯥꯡ ꯀꯩꯀꯥ ꯇꯧꯕꯗꯣ ꯏꯅꯤꯡꯁ ꯏꯅꯤꯡꯁꯀꯤ ꯀꯥꯏꯅ ꯊꯣꯂꯛꯄꯗꯣ
ꯊꯣꯜ ꯑꯪ
ꯑꯗꯨꯅ ꯃꯔꯨ ꯈꯔꯗꯤ ꯑꯣꯏꯕ ꯆꯥꯅꯤ
ꯑꯣꯏꯕꯃ
ꯎꯝ ꯑꯗꯨꯅꯦ ꯑꯩꯈꯣꯏꯅꯅꯦ ꯃꯔꯨ ꯑꯣꯏꯕꯅꯦ ꯍꯥꯏꯁꯦ ꯁꯕꯖꯦꯛ ꯑꯇꯩꯁꯨꯅꯦ ꯂꯣꯏꯅ ꯑꯣꯏꯔꯝꯒꯅꯤꯗ ꯑꯩꯈꯣꯏꯅ ꯁꯤ ꯈꯠꯇꯪꯒꯤ ꯍꯥꯏꯕꯩ ꯋꯥ ꯊꯥꯖꯗꯦ ꯂꯣꯏ ꯑꯣꯏꯔꯝꯒꯅꯤ
ꯑꯗꯨꯣꯏ ꯑꯣꯏꯔꯗꯤ ꯃꯥꯏ ꯃꯥꯏꯒꯤ ꯑꯩꯈꯣꯏꯅ ꯁꯨꯝ ꯈꯪꯗꯕꯒꯤꯀꯣ ꯇꯣꯋꯥꯅꯦ ꯍꯥꯏꯗꯤ ꯈꯪꯆꯜꯂꯨꯗꯕ ꯑꯗꯨꯒꯤ
ꯁꯕꯖꯦꯛꯁꯦ ꯑꯩꯈꯣꯏ ꯁꯣꯁꯦꯜ ꯁꯥꯏꯟꯁ ꯇꯝꯕꯁꯦ ꯑꯃꯒ ꯑꯃꯒ ꯃꯩ ꯂꯣꯏꯅꯅꯕꯅꯦ ꯑ ꯅꯍꯣꯏ ꯅꯣꯏꯒꯕꯨꯗꯤ ꯈꯔ ꯈꯦꯠꯅꯔꯝꯃꯅꯤꯀꯣ ꯑꯗꯨꯒ ꯍꯥꯏꯕꯗꯤ ꯑꯩꯅ ꯍꯥꯏꯕꯗꯤ ꯄꯣꯂꯤꯇꯤꯀꯦꯜ ꯁꯥꯏꯟꯁ ꯇꯝꯕ ꯖꯤꯑꯣꯒ꯭ꯔꯥꯐꯤ ꯆꯤꯀꯥ ꯇꯧꯕ ꯀꯩꯀꯥꯁꯦ ꯋꯥꯔꯤ ꯀꯩꯀꯥꯗꯤ ꯈꯔ ꯑꯗꯨꯝ ꯂꯩꯅꯩꯌꯦꯕ
ꯍꯣꯏꯗ ꯂꯩꯌꯦꯗ ꯗꯨꯕꯨꯗꯤ ꯆꯦ ꯑꯩ ꯑꯩꯗꯤ ꯑꯩꯈꯣꯏ ꯁꯕꯖꯦꯛꯁꯦ ꯑꯩ ꯀꯔꯤꯅꯣ ꯈꯪꯉꯒ ꯆꯪꯉꯛꯈꯤꯕ ꯅꯠꯇꯦ ꯏꯁꯦ ꯑꯩ ꯑꯗꯨꯝ
ꯀꯩꯅꯦꯅ ꯈꯜꯂ ꯆꯪꯉꯤꯕ
ꯑꯩ ꯀꯩꯝ ꯈꯪꯉꯒ ꯆꯪꯉꯛꯇꯦꯕ ꯑꯩ ꯈꯪꯗꯦꯕ
ꯍꯣꯏ ꯍꯣꯏ ꯑꯗꯨꯗꯤꯅꯦ ꯅꯪꯅꯦ ꯄꯣꯊꯥꯔꯣꯀꯣ ꯊꯝꯃꯒꯦ ꯀꯦ
ꯍ ꯍꯣꯏꯁꯦ ꯍꯣꯏ